ꯇꯥꯕ꯭ꯔꯣ ꯇꯥꯕ꯭ꯔꯣ
ꯇꯥꯏ ꯇꯥꯏꯌꯦ
ꯀꯩꯗꯧꯔꯤꯅꯣ ꯏꯇꯥꯎꯕꯤ
ꯑꯁꯤꯁꯦ ꯀꯩꯁꯨ ꯇꯧꯗꯦꯗ ꯆꯥꯛ ꯆꯥꯕ ꯂꯣꯏꯔꯒ ꯇꯨꯝꯁꯤꯔꯥ ꯍꯥꯏꯅ ꯈꯜꯂꯒ ꯂꯩꯕ
ꯉꯟꯃꯜꯂꯦ ꯍꯧꯖꯤꯛ ꯇꯨꯝꯕ ꯃꯇꯝ ꯅꯠꯇꯦꯀꯣ ꯀꯩ ꯀꯩꯅꯣ ꯇꯧꯕ ꯌꯥꯕ
ꯅꯗꯍꯦ ꯀꯈꯣꯏ ꯁꯤ ꯇꯤꯔ ꯂꯩꯗꯕ ꯀꯣꯏꯁꯤ ꯇꯤꯔ ꯂ ꯂꯩ ꯍꯥꯏꯗꯕꯅꯤ ꯂꯀꯣ
ꯁꯤꯇꯤꯗ ꯂꯩꯒꯦꯔꯥ ꯆꯤꯡꯗ ꯂꯩꯒꯦꯔꯥ ꯇꯧꯕ ꯌꯥꯕ ꯈꯔ ꯇꯧꯍꯣ ꯅꯠꯇ꯭ꯔꯗꯤ ꯅꯪꯀꯣ ꯌꯥꯔꯣꯏꯀꯣ
ꯉꯟꯅ ꯆꯥꯔꯒ ꯉꯟꯅ ꯇꯨꯝꯒꯗꯧꯕꯅꯤ ꯀꯩꯅ
ꯑꯁ ꯀꯔꯤ ꯃꯊꯦꯜ ꯍꯣꯠꯅꯔꯒꯦ ꯑꯩ ꯉꯁꯤꯗꯤ
ꯉꯁꯤꯗꯤ ꯀꯩꯅꯩꯅꯣ ꯌꯦꯟꯁꯥ ꯆꯥꯏꯅꯦ
ꯑꯁ ꯑꯩꯈꯣꯏꯗꯤ ꯀꯔꯤ ꯃꯊꯦꯜ ꯆꯥꯔꯝꯗꯧ ꯃꯥꯟꯕ꯭ꯔꯥ
ꯅꯣꯏꯒꯤ ꯗꯥꯒꯨꯝꯕꯥ ꯆꯥꯕꯩꯔꯝꯅꯤ ꯁꯤꯁꯤꯅꯦ ꯑꯦ
ꯇꯨꯉꯥꯅꯦꯦꯉꯥ
ꯉꯥ ꯑꯁ ꯀꯔꯤ ꯉꯥꯔꯣ
ꯉꯁꯤꯒꯤ ꯉꯥꯍꯩ ꯅꯠꯇꯦ ꯀꯔꯤꯔꯥ ꯈꯪꯗꯦ ꯉꯥ ꯈꯔ ꯉꯥ ꯄꯨꯛꯂꯥꯎꯕꯤ ꯍꯥꯏꯕꯗꯣ ꯀꯣ ꯑꯥ ꯅꯠꯇꯦ ꯅꯠꯇꯦ ꯔꯧꯅꯦ ꯔꯧꯅꯦ ꯔꯧꯅꯦ ꯇꯥꯎꯔꯦ ꯔꯧꯗꯣ
ꯔꯧ ꯔꯧꯗꯤ ꯍꯥꯎꯗꯤ ꯍꯥꯎꯕꯅꯦ
ꯏꯆꯦ ꯑꯩꯈꯣꯏꯅꯤ ꯈꯛ ꯂꯩꯌꯦ ꯀꯦꯖꯤ ꯑꯃ
ꯀꯦꯖꯤ ꯍꯍꯍ ꯑ ꯅꯣꯏꯅꯤꯒꯤ ꯄꯨꯛꯁꯤꯗꯤ ꯀꯌꯥꯃꯨꯛ ꯆꯥꯎꯕ꯭ꯔꯣ
ꯀꯩꯝ ꯌꯥꯝꯅ ꯀꯥ ꯍꯦꯟꯅ ꯆꯥꯎꯕꯗꯤ ꯅꯠꯇꯦꯕꯀꯣ ꯑꯗꯨꯕꯨꯣ ꯆꯥꯕ ꯀꯥꯟꯗ ꯊꯟꯅ ꯑꯩꯈꯣꯏꯗꯤ ꯅꯨꯡꯗꯥꯡꯗ ꯑꯣꯏꯔꯁꯨ ꯆꯥꯛꯁꯦ ꯑꯅꯤꯔꯛ ꯆꯥꯁꯦꯔꯥ ꯈꯜꯂꯤꯅꯦ
ꯑꯁ ꯑꯗꯨ ꯑꯣꯏꯔꯗꯤ ꯑꯣꯏꯔꯣꯏꯍꯦ ꯅꯣꯏꯁꯦ
ꯑꯣꯏꯔꯅꯤ ꯍꯥꯏꯕ ꯊꯥꯖꯕ ꯂꯩꯕꯒꯤ ꯇꯧꯔꯤꯅꯦ
ꯅꯣꯏꯁꯦ ꯑꯣꯚꯔꯋꯦꯠ ꯑꯣꯏꯈ꯭ꯔꯅꯤ
ꯅꯪ ꯈꯪꯗꯦ ꯌꯥꯝ ꯆꯥꯕꯁꯦ ꯃꯁꯛ ꯐꯖꯕꯅꯦ ꯍꯩ ꯎꯝ ꯍꯩꯕꯁꯨ ꯂꯣꯏꯅ ꯀꯩꯅꯣ ꯇꯧꯕꯅꯦ ꯍꯗꯤ ꯈꯪꯗꯦ
ꯃꯁꯛ ꯃꯁꯛ ꯐꯖꯕꯗꯤ ꯂꯥꯏꯔꯗꯅ ꯑꯣꯛ ꯑꯣꯟꯒꯅꯤꯀꯣ ꯑꯍ꯫
ꯏꯁ ꯃꯤ ꯑꯣꯛꯅꯤꯅꯦ ꯃꯤꯅ ꯄꯥꯝꯅꯔꯤꯁꯦ ꯅꯪ ꯈꯪꯗꯦ꯫
ꯑꯣꯛ ꯑꯣꯟꯒꯅꯤ ꯍꯦ ꯑꯣꯛ ꯑꯣꯜꯂꯗꯤ ꯑꯣꯛ ꯒꯣꯍ ꯒꯥꯍꯥꯇꯤꯒꯤ ꯑꯣꯛ ꯑꯣꯟꯒꯅꯤꯀꯣ꯫
ꯑꯁ ꯍꯧꯔꯦꯗꯥ ꯅꯪ ꯄꯟꯕꯃꯨꯛ꯫
ꯑꯣꯛ ꯑꯣꯛ ꯑꯣꯏꯔꯖꯨ ꯆꯤꯡꯒꯤ ꯑꯣꯛ ꯅꯠꯇꯕ ꯇꯝꯄꯥꯛꯀꯤ ꯑꯣꯛ ꯑꯣꯏꯒꯅꯤ꯫
ꯍꯣꯏ ꯇꯝꯄꯥꯛꯀꯤ ꯑꯣꯛ ꯑꯣꯏꯒꯦꯔꯥ ꯆꯤꯡꯒꯤ ꯑꯣꯛ ꯑꯣꯏꯒꯦꯔꯥ꯫
ꯆꯤꯡꯒꯤ ꯑꯣꯛ ꯑꯣꯏꯔꯗꯤ ꯈꯔꯗꯤ ꯀꯟꯒꯅꯤ꯫
ꯀꯥꯏꯗꯒꯤ ꯃꯤꯅꯕꯨ ꯑꯣꯛ ꯑꯣꯟꯕ ꯌꯥꯕ꯭ꯔꯣꯍꯦ ꯅꯪꯒꯤ ꯋꯥꯔꯤ
ꯅꯠꯇꯦ ꯑꯩꯅ ꯍꯥꯏꯕꯗꯤꯀꯣ ꯆꯤꯡꯒꯤ ꯑꯣꯛ ꯑꯣꯏꯔꯗꯤ ꯈꯔ ꯈꯔ ꯀꯟꯒꯅꯤꯕ ꯇꯝꯄꯥꯛꯀꯤ ꯑꯣꯛ ꯑꯣꯏꯔꯗꯤꯀꯣ ꯌꯥꯝ ꯁꯣꯟꯒꯍꯤ
ꯑꯁ ꯑꯩꯗꯤ ꯇꯝꯄꯥꯛꯀꯤꯁꯨ ꯅꯠ ꯇꯦ ꯆꯤꯡꯒꯤꯁꯨ ꯅꯠꯇꯦ ꯑꯩꯗꯤ ꯃꯤꯅꯦ ꯃꯤ
ꯀꯟꯅꯅ ꯆꯥꯛ ꯌꯥꯝ ꯆꯥꯔꯒ ꯅꯣꯏꯔꯒ ꯀꯩꯅꯣ ꯃꯥꯜꯂꯦ ꯍꯥꯏꯕ꯭ꯔꯣ ꯑꯩꯗꯤ ꯑꯩꯗꯤ ꯅꯣꯏꯔꯁꯨ ꯏꯁꯥꯅ ꯏꯁꯥꯕꯨ ꯐꯖꯩ ꯍꯥꯏꯕꯁꯤ ꯈꯪꯉꯦ
ꯍꯤ ꯍꯤ ꯍꯤ ꯍꯤ ꯋꯥꯔꯤꯗꯤꯀꫭ꯫
ꯍꯩꯅꯦ ꯑꯩꯁꯦ꯫ ꯀꯩꯅꯣ ꯌꯥꯝ ꯋꯥꯡꯕꯅꯦꯕꯀꯣ ꯏꯁꯥꯅ ꯏꯁꯥꯕꯨ ꯊꯖꯕ ꯌꯥꯝ ꯋꯥꯡꯅ ꯑꯩꯖꯦ꯫ ꯌꯥꯝ ꯐꯖꯕꯅꯦ ꯐꯖꯕꯤꯅꯦ ꯐꯖꯕꯤ ꯂꯩꯔꯥꯡ ꯍꯥꯏꯕꯗꯣ ꯑꯩꯅꯦ꯫
ꯌꯥꯏꯅꯦ ꯗꯨꯁꯨ꯫
ꯑꯩꯗꯤ ꯏꯁꯥ ꯑꯩ ꯏꯁꯥꯕꯨ ꯏꯊꯟꯇ ꯍꯥꯏꯊꯤꯕꯗꫭꯁ ꯇꯧ ꯇꯧꯔꯣꯏ ꯏꯁꯥꯕꯨ ꯑꯗꯨꯝ ꯊꯥꯒꯠꯂꯒ ꯂꯩꯈ꯭ꯔꯅꯤ ꯑꯩ꯫
ꯑꯗꯨꯝ ꯊꯥꯒꯠꯀꯗꯕꯅꯤꯅꯦ ꯅꯪꯖꯦ ꯅꯪꯖꯦ ꯅꯁꯥꯕꯨꯠ ꯊꯥꯒꯠꯂꯗꯤꯀꯣ ꯃꯤꯁꯤꯒꯤ ꯐꯦꯟꯁꯦ ꯃꯤꯁꯤꯒꯤ ꯐꯦꯟ ꯂꯣꯏꯕꯁꯦ
ꯇꯣ ꯇꯧꯔꯛꯑꯦ꯫
ꯃꯦꯁꯤꯒꯤ ꯐꯦꯟꯖ ꯑꯣꯏꯕꯖꯦ ꯆꯥꯟꯅꯗꯦ ꯅꯣꯏꯅꯤꯖꯦ꯫ ꯑꯁꯦꯡꯕꯅꯦ꯫ ꯃꯤꯁꯤꯒꯤ ꯐꯦꯟꯖꯤꯡꯖꯦ ꯑꯍ ꯅꯁꯥꯕꯨ ꯊꯥꯒꯠꯄꯗꯣ
ꯑꯥ꯫
ꯃꯤꯁꯤꯒꯤ ꯀꯔꯤ ꯍꯥꯏꯁꯤꯔꯦ ꯃꯦꯁꯤꯒꯤ ꯀꯔꯦꯛꯇꯔ ꯅꯠꯇꯦꯕ ꯑꯗꯨ꯫ ꯅꯪ ꯃꯤꯁꯤꯒꯤ ꯐꯦꯟ ꯑꯣꯏꯕꯁꯤ ꯂꯥꯜꯂꯦꯗ꯫
ꯀꯔꯤꯅꯣ ꯀꯔꯤꯅꯣ ꯅꯝꯕꯔ ꯇꯦꯟꯗꯨꯔꯣ ꯅꯪꯅ ꯍꯥꯏꯔꯤꯗꯣ ꯑꯗꯨꯒꯨꯝꯕꯥ꯫
ꯇꯦ ꯔꯣꯅꯦꯜꯗꯣꯒꯤ ꯐꯦꯟꯁ ꯔꯣꯅꯦꯜꯗꯣꯒꯤ ꯐꯦꯟꯁ ꯑꯣꯏꯒꯗꯕꯅꯤꯅ꯫
ꯔꯣꯅꯦꯜꯗꯣꯁꯨꯅꯦ ꯃꯥ ꯃꯊꯟꯇ ꯑꯗꯨꯝ ꯊꯥꯒꯠꯄꯅꯦ ꯃꯥꯗꯣ꯫
ꯐꯥꯒꯤ ꯇꯧꯕꯅꯦ ꯑꯩꯗꯤ ꯐꯥꯒꯤ ꯇꯧꯅ ꯁꯨꯝ꯫
ꯐꯥꯒꯤ ꯑꯣꯟꯒꯔꯦ ꯍꯣꯖꯤꯛ꯫
ꯅ ꯁꯨꯝ ꯏꯁꯥꯅꯀꯣ ꯃꯤꯅ ꯇꯥꯕ꯭ꯔꯣ꯫ ꯃꯤꯅ ꯊꯤ ꯊꯤ ꯍꯥꯏꯕꯗꯣ ꯇꯥꯃꯟꯗꯅ ꯑꯩ ꯇꯜꯂꯦ ꯍꯥꯏꯅ ꯏꯁꯥꯅ ꯐꯖꯩ ꯍꯥꯏꯕꯒꯤ ꯈꯣꯡꯊꯥꯡꯗ ꯆꯠꯂꯒ ꯂꯩꯔꯕꯅꯦꯕ꯫
ꯁꯦꯁ ꯌꯥꯥꯏꯅꯦ ꯗꯨꯑꯣꯏꯔꯗꯤ꯫ ꯈꯣꯡꯊꯥꯡ ꯈꯣꯡꯊꯥꯡ ꯍꯣꯡꯒ꯭ꯔꯦꯅꯦ ꯅꯪꯗꯤ꯫ ꯈꯣꯡꯊꯥꯡ ꯍꯣꯡꯒ꯭ꯔꯦ꯫
ꯑꯩ ꯍꯣꯡꯈ꯭ꯔꯦ ꯊꯥꯏꯅꯗꯤ ꯑꯩꯁꯦ ꯑꯗꯨꯃꯥꯏ ꯈꯜꯂꯝꯕꯅꯦꯕ꯫ ꯑꯩꯁꯦ ꯁꯛ ꯊꯤꯑꯦ ꯑꯩꯁꯦ ꯃꯤꯉꯣꯟꯗꯒꯤ ꯍꯦꯟꯕ ꯉꯝꯗꯦ꯫ ꯈꯣꯠꯇꯦ ꯍꯥꯏꯕꯒꯤ ꯋꯥꯈꯜꯅ ꯏꯁꯥꯗ ꯀꯩꯅꯣꯝꯃ ꯐꯥꯎꯔꯦꯕꯀꯣ꯫ ꯍꯧꯖꯤꯛꯇꯤ ꯑꯃꯨꯛ ꯑꯩ ꯇꯨꯃꯤꯟꯅ ꯈꯜꯂꯦ ꯑꯗꯨ ꯈꯟꯕ ꯀꯥꯟꯗꯗꯤ ꯏꯁꯥꯅ ꯏꯁꯥꯕꯨ ꯌꯦꯡꯊꯤꯕꯁꯦ ꯐꯠꯇꯦ ꯍꯥꯏꯕꯒꯤ ꯈꯣꯡꯊꯥꯡꯁꯦ ꯅꯧꯅ ꯊꯥꯡꯒꯠꯂꯦꯕ ꯑꯗꯨꯒꯤ ꯍꯧꯖꯤꯛꯇꯤ ꯏꯁꯥꯅ
ꯌꯥꯝꯅ ꯐꯕ ꯈꯣꯡꯊꯥꯡꯅꯤꯅꯦ ꯁꯤꯗꯤ
ꯑꯗꯨꯅꯦ ꯍꯧꯖꯤꯛꯇꯤ ꯃꯤꯅ ꯅꯪ ꯊꯤ ꯍꯥꯏꯔꯁꯨ ꯍꯦ ꯅꯪꯒꯤ ꯃꯇ꯭ꯔ ꯁꯣꯛꯄ ꯑꫭꯏꯔꯝꯅꯤ꯫
ꯑꯦ ꯍꯦ ꯍꯦ ꯍꯦ ꯑꯗꯨꯃꯥꯏꯅ ꯈꯟꯒꯗꯕꯅꯦ꯫
ꯍꯣꯏ ꯃꯤꯅ ꯑꯩꯉꯣꯟꯗ ꯂꯩꯁꯥꯕꯤ ꯅꯪꯒꯤ ꯅꯁꯛꯁꯦ ꯌꯥꯝ ꯊꯤꯛꯡ ꯍꯥꯏꯔꯛꯑꯗꯤ ꯑꯩ ꯑꯩꯗꯤ ꯑꯗꯨꯃꯥꯏꯅ ꯈꯨꯝꯂꯛꯑꯅꯤ꯫ ꯅꯪꯗꯣ ꯃꯤꯠꯇꯣ ꯁꯣꯛꯑꯦ ꯑꯩꯗꯤ ꯌꯥꯝ ꯐꯖꯕꯅꯦ ꯏꯁꯥꯅ ꯏꯁꯥꯕꯨ ꯈꯪꯉꯦ ꯍꯥꯏꯔꯛꯑꯅꯤ
ꯎꯝ ꯌꯥꯏ ꯑꯗꯨꯁꯨ ꯑꯗꯨꯃꯥꯏꯅ ꯇꯧꯒꯗꯧꯕꯅꯦ
ꯍꯥꯏꯅꯦ ꯅꯪꯁꯨ ꯌꯥꯝ ꯐꯖꯔꯤ ꯑꯗꯨꯗꯤ ꯑꯁ
ꯑꯕ ꯄ꯭ꯔꯤꯊꯤꯕꯤꯗ ꯃꯤ ꯃꯤ ꯂꯣꯏ ꯐꯖꯕꯅꯤꯅꯦ ꯏꯁꯣꯔꯒꯤ ꯈꯨꯠꯁꯦꯝꯅꯤꯅꯦ
ꯑꯗꯨꯅꯦ ꯐꯖꯩꯌꯦ ꯂꯣꯏꯅ ꯑꯩꯅ ꯏꯍꯦꯟ ꯍꯦꯟꯗꯧꯒꯨꯝ ꯈꯟꯕꯁꯨ ꯐꯖꯕ ꯃꯔꯛꯇ
ꯑꯗꯨꯗꯤ ꯀꯟꯗꯍꯤ ꯆꯣ
ꯑꯩ ꯈꯪꯗꯦ ꯑꯩꯅ ꯅꯤꯡꯁ ꯃꯃꯥꯡꯗ ꯂꯦꯞꯄꯗꯗꯤ ꯑꯩꯗ ꯍꯦꯟꯅ ꯐꯖꯕ ꯑꯝꯇ ꯎ ꯕꯛ ꯍꯥꯏꯇꯥꯔꯦꯀꯣ ꯑꯁꯦꯡꯕꯅꯦ ꯑꯩꯅ ꯂꯦꯞꯄꯦ ꯃꯤꯁꯦꯟꯅ ꯌꯦꯡꯉꯦꯕ ꯌꯦꯡꯕ ꯀꯥꯟꯗ ꯑꯩꯗꯤ ꯑꯁ ꯑꯩꯉꯣꯟꯗ ꯍꯦꯟꯕ ꯉꯅꯥꯝꯇ ꯌꯥꯎꯗꯕ꯭ꯔꯥ ꯍꯥꯏꯕꯒꯤ ꯊꯥꯖꯕꯗꯣ ꯃꯊꯟꯇ ꯄꯣꯛꯄ ꯍꯥꯏꯇꯥꯔꯦꯀꯣ ꯑꯗꯨꯒꯤ ꯑꯁ ꯌꯥꯝ ꯍꯔꯥꯎꯖꯕ ꯑꯩꯅ
ꯌꯥꯝ ꯐꯕ ꯋꯥꯅꯤꯅꯦ ꯅꯪ ꯏꯁꯦ
ꯑꯗꯨꯅꯦ ꯑꯁ ꯑꯩꯗꯤ ꯃꯔꯛꯇ ꯑꯩꯁꯦ ꯐꯖ ꯃꯟꯕꯒꯤꯀꯣ ꯃꯤꯃꯥꯡ ꯊꯣꯛꯄ ꯏꯀꯥꯏꯌꯦꯕ ꯑꯗꯨꯒꯤ ꯌꯣꯡꯒꯤ ꯇꯨꯄꯤ ꯍꯥꯏꯅ ꯊꯥꯏꯅ ꯆꯠꯅꯕ
ꯎ ꯀꯪꯉꯅꯤ ꯀꯪꯉꯅꯤ
ꯀꯁꯤꯟꯗ ꯎꯕꯗꯣ
ꯑꯗꯣ ꯑꯩ ꯎꯞꯄꯒ ꯍꯦꯛ ꯍꯦꯛ ꯊꯣꯛꯄꯅꯦ ꯍꯥꯏꯗꯤ ꯌꯥꯝ ꯐꯖꯩ
ꯎꯞꯄ ꯁꯔꯨꯛꯄꯨꯗꯤ ꯑꯗꯨ ꯎꯞꯄ ꯁꯔꯨꯛꯄꯨꯗꯤ ꯍꯦꯜꯃꯦꯠ ꯑꯣꯏꯅ ꯍꯥꯞꯄꯅꯨ
ꯑꯗꯨꯁꯨ ꯌꯥꯝ ꯁꯥꯕꯀꯣ ꯑꯗꯨ ꯌꯣꯡꯒꯤ ꯇꯨꯄꯤ ꯍꯥꯞꯄꯦ ꯍꯥꯏꯕꯗꯤ ꯑꯩ ꯐꯖꯕꯅꯤꯅ ꯎꯄꯥꯏ ꯂꯩꯇꯦꯕ ꯂꯝꯕꯤ ꯊꯣꯛꯄꯁꯦ ꯅꯨꯡꯉꯥꯏꯇꯦꯕ ꯃꯤꯅ ꯑꯦꯁ ꯁꯛꯄꯁꯩ ꯑꯩꯩꯅ ꯁꯛꯄꯠꯖꯩ ꯍꯥꯏꯃꯜꯂꯦꯕꯀꯣ ꯑꯗꯨꯒꯤ ꯑꯩꯁꯦ
ꯆꯠꯂꯗꯤ ꯈ꯭ꯋꯥꯏꯗꯒꯤ ꯐꯕꯅꯤ ꯍꯦꯜꯃꯦꯠ ꯍꯥꯞꯈ꯭ꯔꯗꯤ ꯀꯝꯄ꯭ꯂꯦꯛꯁꯟꯁꯨ ꯑꯗꯨꯝ ꯐꯖꯈ꯭ꯔꯅꯤ ꯑꯗꯨ ꯑꯣꯏꯔꯗꯤ ꯌꯥꯝ ꯅꯨꯡꯉꯥꯏꯒꯗꯧꯅꯦꯃꯦꯦꯠꯇ
ꯑꯗꯨꯅꯤ ꯑꯩꯅ ꯈꯜꯂꯦꯕꯀꯣ ꯑꯁ ꯑꯩꯁꯦ ꯌꯥꯝ ꯐꯖꯩꯌꯦ ꯈꯪꯕ꯭ꯔꯥ ꯇꯥꯕ꯭ꯔꯣ
ꯎꯝ ꯎꯝ ꯇꯥꯏꯅꯦꯅꯤ
ꯑꯩꯁꯦ ꯑꯗꯨꯃꯥꯏꯅ ꯈꯜꯂꯦꯕ ꯑꯁ ꯑꯩꯁꯦ ꯌꯥꯝ ꯐꯖꯩꯌꯦ ꯃꯄꯥꯟ ꯊꯣꯛꯄ ꯈꯨꯗꯤꯡ ꯃꯤꯅ ꯑꯩꯉꯣꯟꯗ ꯑꯗꯨꯝ ꯂꯛꯅꯕꯤꯑꯕꯀꯣ ꯑꯗꯨꯗꯒꯤꯗꯤ ꯑꯁ ꯑꯩꯒꯤꯁꯦ ꯑꯗꯨꯝ ꯆꯠꯂꯒ ꯍꯥꯏꯗꯤ ꯃꯤ ꯑꯩꯉꯣꯟꯗ ꯉꯥꯎꯕꯁꯦ ꯍꯦꯟꯒꯠꯂꯛꯑꯅꯤ ꯍꯥꯏꯕꯒꯤ ꯋꯥꯈꯜꯗ ꯑꯁꯥꯁꯦ ꯏꯁꯥꯗ ꯊꯣꯛꯄ ꯍꯥꯏꯇꯥꯔꯦ ꯑꯗꯨꯒꯤ ꯑꯁ ꯑꯗꯨ ꯑꯗꯨꯗꯤ ꯀꯃꯥꯏ ꯀꯃꯥꯏꯅ ꯇꯧꯁꯤꯔꯥ ꯈꯜꯂꯒ ꯑꯩꯗꯤ ꯑꯩ ꯌꯣꯡꯉꯤ ꯇꯨꯄꯤ ꯂꯧꯍꯔꯒꯦ ꯍꯥꯏ ꯌꯣꯡꯉ ꯇꯨꯄꯤꯗ ꯍꯦꯛ ꯍꯦꯛꯇ ꯂꯧꯔꯦ ꯌꯦꯣꯡꯒꯤꯗꯨꯄꯤꯗꯣ ꯌꯣꯡꯒꯤꯗꯨ ꯀꯕꯤ ꯂꯧꯔꯣꯏ ꯍꯦꯛꯇ ꯍꯥꯞꯆꯤꯜꯂꯒ ꯂꯝꯕꯤ ꯊꯣꯛꯄꯅꯤꯅ ꯎꯄꯥꯏ ꯂꯩꯇꯕꯒꯤ
ꯎꯝ
ꯌꯥꯏꯑꯦꯀꯣ
ꯎꯝ ꯌꯥꯗꯦꯗ ꯑꯗꯨꯗꯤ ꯌꯦꯡꯉꯒ ꯇꯨꯄꯤ ꯍꯥꯥꯎꯂꯒ ꯁꯥꯃꯟꯕꯒꯤ ꯑꯟꯀꯟꯁꯤꯌꯁ ꯑꯣꯏꯔꯅꯤꯀꯣ
ꯑꯁ ꯐꯖꯕꯁꯦ ꯀꯩꯅꯣꯅꯦꯅꯦ ꯕꯦꯔꯥꯅꯤꯅꯦ
ꯐꯖꯕꯁꯨ ꯄꯥꯞꯅꯦ ꯍꯥꯏꯕꯗꯨ ꯆꯨꯝꯕꯅꯤꯀꯣ
ꯍꯣꯏ ꯑꯩꯁꯦ ꯐꯖꯕꯒꯤ ꯅꯨꯡꯉꯥꯏꯇꯦꯅꯦ ꯑꯗꯨ
ꯇꯦꯟ ꯈꯦꯔꯕꯅꯦ
ꯊꯤꯅꯤꯡꯉꯁꯨ ꯎꯄꯥꯏ ꯂꯩꯇꯕ ꯍꯥꯏꯗꯤ ꯈꯨꯠꯁꯦꯝꯗ ꯐꯖꯔꯛꯑꯕꯅꯤꯅꯪꯀꯣ
ꯈꯪꯗꯦꯅꯦ ꯑꯁ ꯏꯁꯥꯅ ꯏꯁꯥ ꯊꯥꯒꯠꯄꯗꯤ ꯅꯠꯇꯦ ꯍꯥꯥ
ꯉꯁꯤꯗꯤ ꯀꯥꯏ ꯆꯜꯂꯦ
ꯑꯩ ꯐꯖꯃꯟꯕꯒꯤ ꯍꯞꯇꯥ ꯑꯅꯤ ꯑꯣꯏꯔꯦ ꯊꯣꯛꯇꯅꯕ ꯀꯤꯕꯒꯤ ꯃꯤꯗ
ꯌꯨꯝ ꯀꯥ ꯃꯅꯨꯡꯗ ꯈꯛꯇ ꯂꯣꯠꯂꯒ ꯂꯩꯕ꯭ꯔꯣ
ꯍꯣꯏ ꯍꯥꯏꯕꯗꯤ ꯐꯖꯕꯅꯤꯅ ꯊꯣꯛꯄ ꯈꯣꯠꯄꯁꯦ ꯈꯔ ꯆ ꯁꯤꯟꯗ꯭ꯔꯗꯤ ꯌꯥꯗꯦꯕ ꯅꯍꯥꯟ ꯅꯨꯃꯤꯠ ꯍꯨꯝꯅꯤ ꯅꯣꯡ ꯆꯨꯑꯦꯕꯀꯣ
ꯎꯝ
ꯑꯗꯨꯒꯤ ꯑꯩꯒꯤ ꯌꯣꯡꯗꯨꯄꯤ ꯑꯍꯨꯝ ꯂꯩꯕ ꯑꯗꯨ ꯂꯣꯏ ꯁꯨꯕꯤꯈ꯭ꯔꯕꯣ
ꯌꯥꯏ ꯌꯥꯏꯗꯨꯁꯨ
ꯑꯗꯣ ꯍꯥꯞꯅꯤꯡꯉꯥꯏ ꯂꯩꯇꯕꯅꯤꯡꯉꯥꯏ ꯊꯣꯛꯈ꯭ꯔꯦ
ꯑ ꯃꯤꯦꯗꯤꯌꯥꯁꯤꯡꯒꯁꯦ ꯂꯥꯛꯇꯕ꯭ꯔꯣ
ꯀꯅꯥꯍꯦ
ꯅꯪ ꯀꯩꯒꯤ ꯀꯩꯒꯤ ꯃꯄꯥꯟ ꯊꯣꯛꯇꯕꯅꯣ ꯀꯩꯗꯧꯕ ꯌꯥꯎꯒꯦ ꯀꯥꯏꯅ ꯂꯥꯛꯇ꯭ꯔꯣ ꯃꯤꯁꯤꯡ
ꯃꯤꯗꯤ ꯑꯁ ꯑꯦ ꯑꯩꯗꯣ ꯍꯥꯏꯕꯗꯤ ꯑꯩ ꯐꯖꯕ ꯐꯖꯕ ꯀꯧꯔꯨꯔꯕꯅꯤꯅ ꯑꯩꯗꯤ ꯌꯨꯝꯁꯦ ꯀꯅꯥꯝꯇ ꯇꯥꯛꯊꯣꯛꯇꯦꯕꯀꯣ
ꯑꯗꯨꯒꯤ ꯑꯁ ꯈꯪꯉꯗꯤ ꯃꯤ ꯑꯩꯈꯣꯏꯒꯤ ꯌꯨꯝ ꯃꯅꯥꯛꯇ ꯄꯔꯦꯡ ꯄꯔꯦꯡꯅ ꯂꯦꯞꯄꯒ ꯂꯩꯔꯅꯤ ꯑꯗꯨ ꯌꯥꯏ ꯇꯟꯕꯒꯤ ꯃꯄꯥꯟ ꯊꯣꯛꯇ꯭ꯔꯦꯗ ꯑꯗꯨ ꯃꯤꯅꯁꯨ ꯈꯪꯗꯦꯕ ꯑꯩꯅ ꯂꯣꯟꯅ ꯂꯣꯟꯅ ꯇꯧꯋꯦꯕꯀꯣ
ꯔꯤꯕ
ꯋꯥꯔꯤꯗꯤ ꯑꯥ ꯀꯥꯏ ꯋꯥꯔꯤ ꯑꯃ ꯏꯕ ꯌꯥꯕꯅꯦ ꯑꯩꯒꯤ ꯋꯥꯔꯤꯁꯤ ꯅꯠꯇ꯭ꯔꯥ
ꯕꯨꯛꯇ ꯏꯁꯨ ꯕꯨꯛꯇꯨ ꯏꯔꯁꯨ ꯂꯣꯏꯔꯣꯏꯍꯦ ꯅꯪꯒꯤꯁꯤꯦ
ꯑꯗꯨ ꯑꯗꯨꯅꯦ ꯐꯥꯒꯤꯅꯦ ꯐꯥꯒꯤꯅꯦ ꯐꯥꯒꯤꯅ ꯑꯃꯨꯛ ꯅꯨꯡꯁꯤ ꯍꯥꯏꯅ ꯐꯥꯒꯤ ꯇꯧꯅꯦ
ꯎꯨꯡ ꯕꯣꯜꯗꯤ ꯂꯣꯏꯗ꯭ꯔꯤꯕꯐꯣ ꯌꯦꯡꯕ꯭ꯔꯥ
ꯑꯁꯤ ꯉꯔꯥꯡꯗꯤꯀꯣ ꯑꯗꯨꯃꯥꯏꯅ ꯑꯁꯤ ꯉꯔꯥꯡꯒꯤ ꯋꯥꯔꯤ ꯍꯥꯏꯔꯒ ꯉꯔꯥꯡꯗꯤ ꯏꯆꯦ ꯑꯩꯈꯣꯏꯅ ꯌꯦꯡꯃꯤꯟꯅꯕꯅꯦꯕ ꯃꯥꯒꯤ ꯋꯥꯈꯜꯗ ꯑꯩꯁꯦ ꯉꯝꯃꯔꯣꯏ ꯍꯥꯏꯅ ꯃꯥꯁꯦ ꯑꯩꯉꯣꯟꯗ ꯎꯁꯤꯠꯇꯕ ꯍꯧꯔꯦꯕ ꯈꯪꯕ꯭ꯔꯥ ꯑꯩꯉꯣꯟꯗ ꯃꯥꯁꯦ ꯑꯁ ꯀꯔꯤꯝꯇ ꯈꯜꯂꯨꯅꯨ ꯀ ꯇꯧꯕꯗꯣ ꯈꯪꯕ꯭ꯔꯥ ꯑꯣꯏꯔꯔꯣꯏ ꯇꯨꯝ ꯈ꯭ꯔꯣꯛꯒ ꯇꯧꯁꯤꯜꯂꯛꯑꯦ ꯑꯩꯅ ꯑꯗꯨꯗ ꯍꯥꯏꯔꯦ ꯍꯦꯔꯣ ꯍꯥꯏꯕꯗꯤ ꯂꯥꯁꯇ ꯑꯣꯏꯔꯛꯀꯅꯤ ꯍꯥꯏꯕꯅꯦꯕ ꯃꯥꯅ ꯅꯪꯒꯤꯔꯣ ꯌꯥꯔꯔꯣꯏ ꯃꯅ ꯍꯦꯛꯇ ꯎꯁꯤꯜꯂꯛꯇꯕꯅꯦꯕꯀꯣ ꯑꯩ ꯇꯧꯔꯛꯀꯅꯤ ꯉꯥꯏꯌꯣ ꯉꯥꯏꯌꯣ ꯍꯥꯏꯕꯅꯦꯕ ꯃꯥ ꯑꯩꯉꯣꯟꯗ ꯌꯥꯔꯦ ꯂꯦꯞꯇꯣꯞꯇꯣ ꯀꯩꯅꯣ ꯌꯦꯡꯉꯨꯔꯅꯨ ꯀꯥꯟꯅꯔꯔꯣꯏ ꯍꯥꯏꯌꯦ ꯑꯗꯣ ꯂꯥꯁꯇ ꯑꯩꯈꯣꯏꯒꯤ ꯀꯩꯅꯣꯗꯣ ꯑꯩꯈꯣꯏꯒꯤ ꯏꯌꯥꯝꯃꯅꯦꯕ ꯑꯗꯣ ꯁꯥꯟꯅꯔꯤꯗꯣ ꯍꯣꯏ ꯌꯥꯝ ꯍꯩꯕ ꯅꯨꯄꯥꯗꯣ ꯏꯌꯥꯝꯕ ꯊꯣꯛꯄꯅꯦꯕ
ꯀꯞꯄ ꯀꯞꯄꯗ ꯅꯝꯕꯔ ꯋꯥꯟ ꯂꯧꯕꯗꯣ
ꯅꯠꯇꯦ ꯑꯗꯨ ꯑꯗꯨꯒꯤ ꯏꯌꯥꯝꯕꯗꯣ ꯑꯩ ꯈꯔ ꯃꯥꯟꯕꯅꯦꯕ ꯍꯥꯏꯕꯗꯤ ꯃꯥꯁꯦ ꯁꯥꯟꯅꯕꯌꯦ ꯍꯣꯏ ꯑꯩꯈꯣꯏꯅꯤꯁꯦ ꯃꯤꯅ ꯑꯗꯨꯝ ꯃꯥꯟꯅꯩ ꯃꯥꯟꯅꯩ ꯍꯥꯏꯌꯦꯕ ꯑꯗꯨꯒꯤꯅꯤ ꯄꯠꯊꯔꯤꯁꯦ
ꯑꯗꯨ ꯅꯌꯥꯝꯕꯗꯣ ꯌꯥꯗꯅꯤ ꯀꯞꯅꯤꯡꯉꯥꯏꯒꯗ ꯕꯣꯜ ꯉꯝꯁꯨ ꯀꯞꯄꯦ ꯉꯝꯗ꯭ꯔꯁꯨ ꯀꯞꯄꯦ
ꯍꯥꯏꯕꯗꯤ ꯑꯩꯈꯣꯏꯅꯤꯁꯦ ꯏꯌꯥꯝꯝꯕꯁꯦ ꯑꯩ ꯈꯔ ꯃꯥꯟꯕꯅꯦꯕ ꯍꯣ ꯃꯥꯅ ꯑꯩ ꯃꯥꯟꯕꯅꯦꯕ ꯑꯩ ꯃꯥꯟꯕꯒꯤꯦ ꯃꯥꯁꯦ ꯊꯃꯣꯏ ꯌꯥꯝ ꯁꯣꯜꯂꯦꯕ
ꯌꯥꯝꯃ ꯅꯣꯏꯗꯤ ꯌꯥꯝ ꯄꯛꯇꯦꯍꯦ
ꯃꯥꯅ ꯑꯩ ꯃꯥꯟꯕ ꯑꯩꯗꯤ ꯃꯥ ꯃꯥꯟꯗꯦꯕ
ꯝ
ꯇꯥꯕ꯭ꯔꯣ
ꯇꯥꯏꯅꯤ ꯇꯥꯏꯅꯤ ꯀꯟꯅ ꯇꯥꯏꯅꯤ
ꯐꯥꯒꯤ ꯇꯧꯕꯅꯦ